ꯇꯥꯄ
ꯑꯁ ꯊꯣꯏ ꯑ ꯊꯣꯛꯄ ꯃꯥꯂꯁ
ꯑꯁ ꯅꯣꯏ ꯍꯣꯏꯏꯁꯤꯗꯤ ꯊꯣꯡ ꯆꯔꯛꯄ ꯍꯩꯕ ꯃꯥꯂꯦꯀꯣ
ꯍꯣꯏ ꯍꯣꯏ ꯑꯃꯔ ꯃꯣꯏ ꯇꯦ
ꯑꯩ ꯍꯨꯏ ꯑꯅꯤꯗꯤ ꯎꯏꯌꯦ ꯅꯍꯥꯟ ꯌꯥꯝ ꯉꯥꯡꯕ ꯌꯥꯝ ꯍꯥꯏꯗꯤ ꯌꯥꯝ ꯈꯣꯡꯕꯕꯨ ꯌꯦꯅꯤ ꯑꯃꯗꯤ ꯌꯥꯝꯅ ꯅꯣꯏꯕꯅꯦ ꯍꯣꯏ ꯍꯨꯏ ꯑꯃꯗꯤ ꯌꯥꯝꯅ ꯅꯅꯨꯡꯉꯕꯅꯦ ꯈꯪꯕ꯭ꯔꯥ ꯑꯃꯅ ꯄꯤꯛꯇ꯭ꯔꯣ ꯄꯤꯛꯄ
ꯍꯧꯖꯤꯛꯀꯤ ꯍꯨꯏꯅ ꯇꯣꯡꯉꯥꯜꯂꯦꯕ
ꯑꯣ ꯍꯨꯏ ꯈꯣꯡꯉꯦ ꯍꯦ ꯍꯨꯏ ꯈꯣꯡꯉꯦ ꯍꯦ
ꯍꯨꯏ ꯈꯣꯡꯉꯦꯕ
ꯎꯝ ꯑꯩꯈꯣꯏ ꯍꯧꯖꯤꯛꯇꯤ ꯇꯨꯝꯅꯈ꯭ꯔꯦ ꯑꯩꯈꯣꯏ ꯏꯃꯥꯈꯣꯏꯗꯣ
ꯑꯗꯨꯅꯦ ꯑꯩꯈꯣꯏ ꯗ
ꯎꯝ ꯑꯩ ꯏꯊꯟꯗ ꯍꯧꯒꯠꯂꯒ ꯂꯩꯌꯦꯕ ꯃꯣꯏꯒꯤꯗꯤ ꯉꯟꯅ ꯉꯟꯅ ꯇꯨꯝꯃꯦꯕ
ꯑꯩꯈꯣꯏꯒꯤ ꯑꯩꯈꯣꯏꯒꯤ ꯍꯨꯏꯗꯤꯀꯣ ꯌꯥꯗ꯭ꯔꯦ ꯁꯤꯗ
ꯅꯣꯏꯒꯤ ꯍꯨꯏꯁꯤꯗꯤ ꯐꯖꯅ ꯈꯣꯡꯉꯦ ꯍꯨꯏ ꯌꯥꯝꯃꯅꯤ ꯅꯍꯥꯟ ꯑꯩꯅ ꯂꯥꯛꯄ ꯑꯣ ꯑꯁ ꯑꯣ ꯌꯥꯝ ꯈꯣꯡ ꯃꯌꯥ ꯐꯥꯕ ꯍꯨꯏꯁꯨ ꯂꯩꯕꯅꯤ
ꯍꯣꯏ ꯑꯗꯨꯅꯤ ꯑꯁꯤꯗ ꯑꯩꯈꯣꯏꯅ ꯑꯩꯈꯣꯏ ꯑꯩꯈꯣꯏꯅ ꯎꯝ ꯀꯩꯅꯣ ꯑꯩꯈꯣꯏꯒꯤ ꯑꯁꯤ ꯌꯨꯝꯒꯤ ꯃꯅꯥꯛꯇ ꯂꯩꯕ ꯍꯨꯏꯗꯤꯀꯣ ꯌꯥꯝ ꯈꯣꯡꯉꯦꯕ ꯑꯗꯨꯒꯤ ꯇꯜꯂꯦꯕ ꯍꯧꯖꯤꯛꯇꯤ ꯇꯨꯃꯤꯟꯅ ꯂꯩꯈ꯭ꯔꯦ ꯑꯃꯨꯛ
ꯑꯣ ꯐꯔꯦ ꯐꯔꯦ ꯐꯔꯦ ꯀꯌꯥꯝ ꯇꯥꯈ꯭ꯔꯕ ꯃꯥꯜꯂꯦ ꯑꯃꯨꯛ ꯀꯣ
ꯎꯝ
ꯅꯣꯏꯒꯤ ꯔꯣꯝꯗ ꯃꯦꯂꯥ ꯇꯧꯋꯦ ꯍꯥꯏꯕ꯭ꯔꯥ ꯀꯩꯅꯣꯝ ꯍꯥꯏꯕ ꯅꯨꯡꯉꯥꯏꯕ ꯑꯃ ꯇꯧꯋꯦ ꯍꯥꯏꯕ꯭ꯔꯥ ꯄꯣꯠ ꯆꯩ ꯌꯣꯜꯂꯦ ꯍꯥꯏꯕ꯭ꯔꯥ ꯁꯨꯃꯥꯏꯅ ꯍꯥꯏꯅꯦ
ꯍꯣꯏ ꯂꯩꯕꯅꯦ
ꯑꯣ ꯑꯩ ꯂꯥꯛꯀꯦ ꯇꯧꯕꯅꯦ ꯑꯩꯒꯤ ꯅꯨꯄꯥꯒ
ꯍꯣꯏꯏ ꯑꯁ ꯄꯩꯁꯥ ꯌꯥꯝ ꯄꯨꯔꯒ ꯂꯥꯛꯈ꯭ꯔꯣ ꯑꯗꯨꯗꯤ
ꯍꯣꯏ ꯍꯣꯏ ꯀꯔꯤ ꯀꯔꯤ ꯂꯩꯕ ꯌꯥꯕꯗꯣ ꯄꯨꯔꯒ ꯂꯥꯛꯈ꯭ꯔꯒꯦ ꯅꯣꯏꯁꯨ ꯀꯔꯤ ꯀꯔꯤ ꯂꯩꯑꯣꯔꯣ
ꯑꯥ ꯑꯩꯒꯤꯗꯤ ꯎꯝꯝ ꯆꯥꯅꯤꯉꯥꯏ ꯂꯩꯕꯤꯌꯣ
ꯆꯥꯅꯤꯡꯉꯥꯏ ꯑꯣꯏꯅ ꯂꯩꯕꯤꯌꯣ
ꯍꯣꯏ
ꯎꯝ ꯅ ꯎꯝ ꯀꯩꯅꯣꯒꯤ ꯅꯪꯒꯤ ꯅꯨꯄꯥꯁꯨ ꯑꯗꯨꯗ ꯊꯤꯈ꯭ꯔꯁꯦ
ꯑꯁ ꯇꯟꯂꯦꯗꯥ ꯅꯨꯄꯥ ꯊꯤꯕꯗꯤ
ꯅꯨꯄꯥ ꯊꯤꯔꯗꯤ ꯂꯩꯕꯤꯔꯥꯅꯤꯅ ꯃꯌꯥꯝ ꯃꯥꯡ ꯍꯦꯟꯅ
ꯑꯁ ꯅꯨꯄꯥꯒꯤ ꯄꯥꯝꯗꯦ ꯅꯪꯒꯤ ꯄꯥꯝꯃꯦ
ꯑꯣ ꯑꯩꯒꯤ ꯂꯩ ꯑꯩꯅ ꯂꯩꯕ ꯄꯥꯝꯃꯦ ꯑꯩꯁꯨ ꯑꯩꯒꯤ ꯅꯨꯄꯥꯗꯒꯤ ꯂꯧꯊꯣꯛ ꯀꯅꯤ ꯄꯩꯁꯥ ꯇꯨꯃꯤꯟꯅ ꯍꯧꯖꯤꯛ ꯇꯨꯝꯃꯤꯉꯩꯗ
ꯑꯁ ꯇꯥꯜꯂꯦꯗ ꯅꯪ ꯁꯤꯗꯤ ꯀꯔꯤꯒꯤ ꯇꯨꯃꯤꯟꯅ ꯂꯧꯊꯣꯛꯇꯣꯏꯕ ꯍꯪꯒ꯭ꯔꯣ ꯀꯔꯤꯔ ꯅꯪꯒꯤ ꯅꯨꯄꯥꯅꯤꯅ
ꯎꯝ ꯑꯗꯨꯝ ꯍꯪꯗ꯭ꯔꯁꯨ ꯂꯧꯏ ꯃꯥꯒꯤ ꯄꯩꯁꯥ ꯑꯩꯒꯤ ꯄꯩꯁꯥ ꯆꯞ ꯃꯥꯟꯅꯕꯅꯤꯅꯀꯣ
ꯍꯣꯏ ꯆꯨꯝꯃꯦꯕ ꯆꯨꯝꯕꯕꯨꯗꯤ ꯑꯗꯣ ꯇꯨꯃꯤꯟꯅ ꯂꯧꯊꯣꯛꯀꯦ ꯍꯥꯏꯕꯗꯤ ꯂꯥꯜꯂꯦꯗꯅ ꯅꯪꯁꯨ
ꯍꯣꯏ ꯂꯥꯜꯂꯦ ꯂꯥꯜꯂꯦ ꯑꯗꯨꯗꯤ ꯂꯥꯜꯂꯦ
ꯐꯖꯅꯥ ꯂꯥꯥꯜꯂꯦ
ꯑꯁ ꯑꯩꯁꯦ ꯂꯩꯅꯤꯡꯉꯥꯏꯁꯨ ꯃꯌꯥꯝ ꯂꯩꯌꯦꯀꯣ ꯅꯨꯡꯁꯥꯁꯨ ꯀꯟꯕꯅꯤꯅꯀꯣ ꯇꯩꯕꯒꯤ ꯃꯍꯤꯁꯨ ꯂꯩꯇ꯭ꯔꯕꯅꯦꯕ ꯅꯨꯡꯁꯥ ꯃꯔꯛꯇ ꯊꯣꯛꯄꯗ ꯇꯩꯕꯒꯤꯗꯣ
ꯎꯝ ꯑꯗꯨꯅꯥ
ꯌꯥꯝ ꯋꯥꯏꯌꯦꯗ ꯑꯗꯨ ꯍꯧꯖꯤꯛ ꯑꯃ ꯆꯦꯟꯕ ꯏꯁꯥꯒꯤ ꯆꯦꯟꯕꯗꯨꯁꯨ ꯇꯥꯡꯉꯦꯕ ꯖꯨꯛ ꯅꯨꯃꯤꯠ ꯅꯤꯅꯤꯗ ꯂꯩ ꯌꯧꯔꯛꯀꯅꯤ
ꯇꯧꯕ ꯂꯧꯕ꯭ꯔꯣ
ꯎꯝ ꯏꯋꯥꯒ ꯇꯩꯃꯤꯟꯅꯅꯤꯡꯉꯥꯏ ꯂꯧꯈ꯭ꯔꯕꯅꯦ
ꯑꯗꯨꯅ ꯐꯔꯦꯕ
ꯉꯁꯥꯏꯁꯨ ꯃꯥꯅꯀꯣ
ꯎꯝ
ꯀꯩ ꯀꯔꯤꯅꯣ ꯌꯥꯝ ꯍꯥꯏꯕ ꯁꯥꯏꯌꯦ ꯃꯤꯒꯤꯗꯤ ꯐꯪꯈ꯭ꯔꯦꯀꯣ ꯒꯥꯏꯅ
ꯑꯁ ꯑꯗꯨꯒꯤ ꯋꯥꯗꯣ ꯇꯣꯛꯈ꯭ꯔꯣ ꯇꯥꯅꯤꯡꯗ꯭ꯔꯦ
ꯑꯣ ꯑꯣ ꯃꯥꯅ ꯐꯪꯈ꯭ꯔꯦ ꯍꯥꯏꯗꯤꯀꯣ ꯐꯤꯔꯣꯟꯁꯤꯡꯗꯣ ꯑꯣꯏꯅ ꯌꯥꯎꯕꯗꯣ ꯐꯪꯉꯦ ꯍꯥꯏꯕꯅꯤꯗ ꯄꫭꯠꯆꯩꯩ ꯖꯤꯡꯗꯣ
ꯌꯥꯔꯦ ꯕꯦꯝꯃ ꯅꯪꯗꯣ ꯅꯪ ꯈꯔ ꯎꯝ ꯅꯋꯥ ꯅꯪꯒꯤ ꯅꯋꯥꯒ ꯅꯣꯏꯅꯤ ꯃꯔꯨꯞ ꯌꯥꯎꯕ꯭ꯔꯅꯦ
ꯌꯥ ꯑꯩ ꯌꯥꯎꯋꯦ ꯃꯥꯗꯤ ꯌꯥꯎꯗꯦ
ꯑꯁ ꯑꯉꯛꯄꯅꯦꯗꯀꯣ ꯀꯔꯤ ꯀꯔꯤ ꯃꯔꯨꯔ ꯄꯩꯁꯥꯒꯤꯔ ꯐꯤꯔꯣꯜꯒꯤꯔꯥ ꯑꯦꯁ ꯑꯁ ꯑꯩꯁꯨ ꯌꯥꯎꯅꯤꯡꯉꯦ
ꯅꯪ ꯄꯩꯁꯥ ꯂꯨꯄꯥ ꯆꯧꯉꯥ ꯆꯧꯉꯥ ꯆꯧꯉꯥꯇꯪ ꯊꯥꯡꯒꯠꯇꯣꯏꯅꯤꯗ
ꯑ ꯑꯗꯨ ꯍꯥꯎꯁꯤꯔꯥ ꯈꯪꯗ꯭ꯔꯦꯅꯦ
ꯌꯥꯎꯒꯅꯤ ꯑꯩ ꯑ ꯃꯊꯪ ꯊꯥꯗꯒꯤ ꯍꯧꯒꯅꯤ
ꯎꯝ ꯍꫭꯏ ꯍꯣꯏ ꯌꯥꯎꯒꯦ ꯑꯗꯨꯗꯤ
ꯎꯝ ꯌꯥꯎꯋꫭ ꯌꯥꯎꯋꫭ ꯌꯥꯝꯗꯕꯅꯦꯕ ꯄꯩꯁꯥꯗꯣ
ꯑꯃꯨꯛ ꯍꯥꯏꯔꯛꯎꯀꯣ ꯍꯥꯏꯔꯛꯇ꯭ꯔꯗꯤ ꯑꯩ ꯈꯪꯉꯣꯏꯕ
ꯍꫭ ꯍꯣ ꯍꯣꯏ ꯃ ꯑ ꯃꯔꯛꯇ ꯃ ꯅꯪꯅ ꯂꯧꯊꯣꯛꯅꯤꯡꯉꯁꯨꯀꯣ ꯑꯗꯨꯝ ꯂꯧꯊꯣꯛꯄ ꯌꯥꯕꯅꯦꯕ ꯁꯤ ꯗꯤ ꯃꯔꯨꯞꯁꯦ ꯑꯗꯨꯒ ꯂꯣꯏꯔꯒ ꯐꯪꯕꯅ ꯍꯦꯟꯅ ꯐꯩꯌꯦꯕ
ꯎꯝ ꯑꯗꯨꯅꯦ ꯃꯔꯨꯞꯁꯤ ꯂꯣꯏꯔꯒ ꯐꯪꯕꯗꯨꯅ ꯐꯩꯌꯦꯕ ꯃꯔꯛꯇ ꯂꯧꯊꯣꯛ ꯗꯨꯕꯨꯗꯤ ꯏꯃꫪꯖ ꯎꯝ ꯀꯔꯤ ꯍ
ꯑꯣ
ꯑꯊꯨꯕ ꯂꯩꯕ ꯀꯥꯟꯅ ꯑꯊꯨꯕ ꯂꯩꯕ ꯀꯥꯟꯗꯅ ꯂꯧꯊꯣꯛꯄꯅꯦꯕ ꯅꯠꯇ꯭ꯔꯗꯤ
ꯎꯝ ꯅꯣꯏꯗꯤ ꯀꯔꯤ ꯀꯔꯤ ꯇꯧꯕ꯭ꯔꯣ ꯉꯁꯤꯁꯦ
ꯀꯔꯤꯁꯨ ꯇꯧꯗꯦꯗ ꯑꯗꯨꯝ ꯀꯣꯏꯕ ꯆꯠꯂꯒ ꯑꯃꯨꯛ ꯍꯜꯂꯛꯑꯒ ꯇꯨꯝ ꯂꯩꯕꯅꯦ
ꯑꯩꯗꯤ ꯐꯤ ꯁꯥꯕꯁꯨ ꯇꯝꯈ꯭ꯔꯦ ꯁꯤꯗ ꯂꯩꯕꯗꯒꯤ
ꯑꯁ ꯀꯅꯥꯅ ꯇꯝꯕꯤꯕ꯭ꯔ ꯅꯪꯒꯤ ꯎꯝ ꯅꯋꯥꯒꯤ ꯃꯆꯦꯗꯨꯔ
ꯍꯣꯏ ꯃꯥꯅꯁꯨ ꯇꯝꯕꯤꯌꯦ ꯃꯣꯏꯒꯤ ꯏꯃꯥꯅꯁꯨ ꯇꯝꯕꯤꯌꯦ ꯑꯩꯒꯤ ꯏꯅꯦꯝꯄꯣꯛꯇꯣ ꯑꯩꯒꯤ ꯏꯅꯦꯝꯕꯣꯛꯅꯁꯨ ꯇꯝꯕꯤꯌꯦ ꯌꯥꯝ ꯐꯩꯌꯦ
ꯎꯝ ꯎꯝ ꯌꯥꯝ ꯐꯩꯌꯦ ꯑꯗꯨꯗꯤ
ꯏꯋꯥꯒꯤ ꯃꯆꯦꯗꯨꯁꯨ ꯐꯩꯌꯦ ꯑꯗꯨꯝ ꯅꯨꯡꯉꯥꯏꯌꯦ ꯂꯣꯏꯅꯕꯗꯣ ꯍꯥꯏꯗꯤ ꯌꯥꯝꯅ ꯆꯝꯃꯦ ꯑꯗꯨ ꯈꯪꯗꯦ ꯀꯃꯥꯏꯅ ꯇꯧꯒꯦꯔꯣ ꯍꯌꯦꯡ ꯀꯣꯟꯅ
ꯑꯁ ꯅꫭꯛꯅꯤꯡꯈ꯭ꯔꯦꯗ ꯅꯆꯥꯗꯤ ꯂꯩꯈ꯭ꯔꯕ꯭ꯔꯣ ꯑꯩ ꯅꯪꯕꯨ ꯄꯥꯎ ꯐꯥꯎꯅꯕꯁꯨ ꯀꯨꯢ ꯐꯥꯎꯅꯗꯕꯁꯨ ꯀꯨꯏꯈ꯭ꯔꯦꯗꯅ ꯑꯗꯨꯒꯤ ꯅꯆꯥ ꯂꯩꯕ꯭ꯔ ꯂꯩꯇꯕ꯭ꯔꯁꯨ
ꯀꯔꯥꯏꯗꯒꯤ ꯏꯆꯥ ꯂꯩꯇ꯭ꯔꯤꯗ
ꯅꯆꯥꯥ ꯂꯩꯇ꯭ꯔꯤꯕ
ꯑꯥꯎ
ꯏꯆꯥ ꯂꯩꯇ꯭ꯔꯤ ꯀꯨꯏꯗ꯭ꯔꯤ ꯑꯩ ꯁꯤꯗ ꯂꯩꯕ
ꯑꯁ ꯅꯆꯥ ꯂꯨꯍꯣꯡꯕꯗꯤ ꯀꯨꯏꯈ꯭ꯔꯦꯗꯅ
ꯑꯣ
ꯂꯨꯍꯣꯡꯕ ꯀꯨꯏꯔꯒ ꯀꯔꯤꯒꯤ ꯅꯆꯥ ꯂꯩꯇꯕ꯭ꯔ
ꯑꯗꯨꯝ ꯉꯥꯏꯈꯤꯁꯦ ꯍꯥꯏꯔꯒꯀꯣ ꯑꯈꯣꯏꯗꯣ ꯈꯔ ꯀꯣꯏꯕꯒꯨꯝꯕ ꯇꯧꯈꯤꯁꯦ ꯈꯔ ꯂꯥꯡꯒꯤ
ꯑꯁ ꯑꯗꯨ ꯌꯥꯗꯕꯅꯦ ꯑꯗꯨ ꯌꯥꯗꯕꯅꯦꯀꯣ
ꯀꯔꯤꯒꯤꯅꯣ
ꯐꯠꯇꯕꯅꯦ
ꯏꯅꯦꯝꯕꯣꯛꯅ ꯂꯩꯈ꯭ꯔꯣ ꯂꯩꯈ꯭ꯔꯣ ꯍꯟꯗꯛꯁꯦ ꯌꯦꯡꯉꯣ ꯂꯩꯕ ꯌꯥꯕ꯭ꯔꯥ ꯍꯥꯏꯅ ꯍꯥꯏꯔꯛꯄꯅꯤ
ꯑꯁ ꯑꯗꯨꯅꯦꯕ ꯍꯣꯏ ꯎꯝ ꯑꯦ ꯊꯥ ꯊꯥ ꯍꯥꯏꯌꯦ ꯆꯍꯤ ꯑꯃꯕꯨꯗꯤ ꯌꯥꯏꯌꯦꯕꯀꯣ ꯂꯣꯠꯅꯤ ꯑꯍꯨꯝ ꯑꯣꯏꯔꯗꯤ ꯂꯩꯗ꯭ꯔꯗꯤ ꯐꯠꯇꯦꯗꯅ
ꯍꯣꯏ ꯑꯩꯈꯣꯏꯗꯤ ꯆꯍꯤ ꯑꯅꯤꯒꯨꯝꯕ ꯁꯨꯔꯛꯈ꯭ꯔꯗꯕ ꯃꯥꯜꯂꯦ
ꯑꯗꯨꯅꯦ ꯑꯗꯨꯅꯅꯦ ꯑꯩꯅ ꯍꯥꯏꯕꯁꯦ ꯑꯃ ꯑꯣꯏꯔꯗꯤ ꯌꯥꯏꯌꯦꯕ
ꯎꯝ ꯎꯝ ꯍꯣꯏ ꯍꯣꯏ ꯌꯦꯡꯈ꯭ꯔꯒꯦ
ꯑꯩ ꯑꯩꯅ ꯂꯨꯍꯣꯡꯗꯕ ꯑꯩꯅ ꯍꯥꯏꯔꯗꯤ ꯊꯥꯖꯗꯧ ꯃꯥꯜꯂꯦꯗ ꯅꯣꯏꯁꯦ
ꯑꯦ ꯊꯥꯖꯩꯌꯦ ꯊꯥꯖꯩꯌꯦ ꯅꯪꯁꯨ ꯈꯪꯕꯅꯤꯅꯀꯣ ꯅꯆꯦ ꯑꯩꯈꯣꯏ ꯂꯩꯕꯅꯤꯅꯀꯣ
ꯍꯣꯏ
ꯈꯣꯏꯒꯤ ꯎꯝ ꯑꯩꯒꯤ ꯀꯔꯤ ꯍꯥꯏꯗꯣꯏꯔꯥ ꯈꯣꯏꯒꯤ ꯑꯦ ꯅꯠꯇꯦ ꯑꯩꯒꯤ ꯎꯝꯝ ꯏꯌꯥꯝꯕꯒꯤ ꯅꯨꯄꯤꯁꯨ ꯂꯩꯗꯅ ꯑꯗꯨꯒꯤ ꯈꯪꯕꯅꯦꯗ
ꯂꯩ ꯂꯩ ꯍꯣꯏ ꯍꯣꯏ ꯍꯣꯏ ꯃꯣꯏꯗꯤ ꯃꯆꯥ ꯂꯩꯈ꯭ꯔꯕ꯭ꯔꯥ
ꯍꯣꯏ ꯂꯩꯈ꯭ꯔꯦ ꯂꯩꯇ꯭ꯔꯦ ꯂꯩ
ꯅꯨꯄꯤꯔ ꯄꯔ ꯂꯩꯇ꯭ꯔꯤ
ꯄꯤꯔꯅꯨꯄꯥꯔꯥ ꯍꯥꯏ
ꯑꯣ ꯂꯩꯔꯤ ꯑꯣ ꯃꯣꯏꯁꯨ ꯀꯨꯏꯔꯦꯅ ꯂꯨꯍꯣꯡꯕꯗꯣ
ꯍꯣꯏ ꯀꯨꯏꯈ꯭ꯔꯦ ꯅꯪꯒ ꯆꯞ ꯃꯥꯟꯅꯔꯝꯒꯅꯤ
ꯑꯣ
ꯇꯨ ꯌ꯭ꯔꯁ ꯁꯨꯒꯗꯧꯔꯦꯕꯀꯣ
ꯑꯣ ꯆꯍꯤ ꯑꯅꯤ
ꯑꯦ ꯍꯣꯏ ꯆꯍꯤ ꯑꯅꯤ ꯁꯨꯒ ꯗꯧꯔꯦꯕ ꯑꯦ ꯈꯪꯗ꯭ꯔꯦ
ꯀꯃꯥꯏꯅ ꯇꯧꯗꯣꯏꯔꯥ ꯈꯪꯗ꯭ꯔꯦꯕ
ꯎꯝ ꯅꯣꯏꯁꯨ ꯅꯝ ꯅꯃꯥꯁꯨ ꯃꯁꯨ ꯎꯅꯤꯡꯉꯝꯅꯤ
ꯑꯗꯨꯅꯦ ꯑꯗꯨꯅꯅꯦ ꯅꯪꯉꯣꯟꯗ ꯑꯩꯅ ꯍꯥꯏꯔꯤꯁꯦ
ꯅꯪꯁꯨ ꯈꯪꯕꯒꯤꯀꯣ ꯅꯪꯁꯨ ꯅꯪꯒꯤ ꯅꯌꯥ ꯅꯨꯨꯄꯥꯗꯣ ꯍꯥꯏꯗꯤ ꯑꯉꯥꯡ ꯑꯃ ꯂꯩꯔꯗꯤ ꯐꯩꯗꯅ ꯅꯪꯒꯤ
ꯍꯣꯏ ꯑꯗꯨꯅꯦ ꯅꯪꯁꯨ ꯂꯩꯅꯤꯡꯉꯥꯏ ꯇꯧ ꯈ꯭ꯔꯣꯀꯣ
ꯇꯧꯈ꯭ꯔꯗꯕꯅꯦ ꯇꯧꯈ꯭ꯔꯗꯕꯅꯦ ꯑꯩ ꯍꯟꯗꯛ ꯊꯣꯛꯂꯛꯄꯁꯤꯗ ꯑꯩ ꯆꯤꯡꯗ ꯂꯩꯔꯔꯣꯏꯕ ꯍꯟꯗꯛꯇꯤ ꯑꯗꯨꯒ ꯁꯤ ꯇꯝꯗ ꯂꯩꯕꯅ ꯈꯔ ꯐꯩꯌꯦꯅ ꯑꯗꯨꯗ ꯊꯕꯛꯇꯣ ꯂꯩꯕꯒꯤꯀꯣ ꯇꯝꯗ ꯊꯣꯛꯂꯛꯑꯒ ꯊꯕꯛꯁꯨ ꯀꯥꯒꯅꯤꯅ ꯑꯗꯨꯒꯤ
ꯍꯣꯏ ꯅꯪꯒꯤ ꯅꯨꯄꯥꯗꯣ ꯊꯕꯛ ꯇꯧꯕ ꯅꯠꯇ꯭ꯔꯣ ꯁꯤꯗ
ꯇꯧꯋꯦ ꯇꯧꯋꯦ ꯃꯥꯗꯣ ꯁꯨꯇꯤ ꯂꯧꯔꯒ ꯂꯥꯛ ꯑꯣ ꯁꯤꯗ ꯆꯤꯡꯗ ꯅꯣꯡ ꯅꯤꯅꯤ ꯂꯩꯔꯨꯁꯦ ꯍꯥꯏꯔꯒꯀꯣ ꯍꯞꯇꯥꯃꯨꯛ ꯁꯨꯈ꯭ꯔꯦꯕ
ꯍꯣꯏ ꯍꯣꯏ ꯑꯣ ꯅꯪ ꯅꯪꯅ ꯀꯔꯤ ꯊꯕꯛ ꯇꯧꯕ꯭ꯔꯥ
ꯑꯩꯁꯨ ꯑꯗꯨꯝ ꯊꯕꯛ ꯑꯃ ꯈꯜꯂꯦ ꯑꯗꯨ ꯑꯗꯨꯝ ꯇꯧꯋꯦ ꯑꯉꯥꯡ ꯃꯈꯩ ꯅꯣꯡꯃꯣꯏ ꯁꯣꯏꯅꯥꯏꯕ ꯃꯤꯁꯤꯡ ꯇꯥꯛꯑꯦꯕ
ꯍꯣꯏ
ꯁꯤꯃꯅꯦ
ꯌꯥꯝ ꯐꯩꯌꯦꯦ ꯅꯣꯏꯗꯤ ꯅꯨꯄꯥ
ꯅꯣꯡ ꯀꯩꯅꯣ
ꯅꯪꯒꯤ ꯅꯨꯄꯥꯁꯨ ꯊꯕꯛ ꯇꯧ ꯅꯪꯁꯨ ꯇꯧꯑꯣ ꯑ ꯌꯥꯝ ꯐꯥꯏꯅꯦ
ꯎꯝ ꯍꯥꯏꯗꯤ ꯇꯧꯗ꯭ꯔꯗꯤ ꯍꯧꯖꯤꯛꯀꯥꯟ ꯃꯇꯝꯁꯦ ꯌꯥꯗ꯭ꯔꯦ ꯅꯨꯄꯥꯒꯤꯇꯪ ꯇꯧꯔꯒ ꯆꯥꯕꯗꯤ
ꯆꯨꯝꯃꯦꯕ ꯆꯨꯝꯕꯕꯨꯗꯤ ꯅꯪꯗꯣ ꯂꯩꯁꯥꯔꯤꯉꯩꯗꯗꯤ ꯅꯪꯗꯣ ꯊꯕꯛ ꯇꯧ ꯇꯧꯒꯗꯧꯕ ꯃꯥꯟꯗꯕ ꯑꯗꯨꯒꯤ ꯍꯥꯏꯕꯅꯤ
ꯑꯣ ꯑꯣ ꯍꯣ ꯑꯩꯁꯦ ꯂꯩꯁꯥꯔꯤꯉꯩꯗ ꯃꯥꯟꯗꯕ
ꯍꯣꯏ ꯂꯩꯁꯔꯤꯉꯩꯗꯗꯤ ꯌꯥꯝ ꯑꯁ ꯄꯣꯡꯔꯒ ꯇꯧꯕꯗꯣ ꯑꯗꯨꯒꯤ ꯍꯥꯏꯕꯅꯤꯗ
ꯇꯧꯒꯅꯤ ꯇꯧꯒꯅꯤ ꯁꯥꯎꯕꯤꯗꯤ ꯁꯥꯎꯕꯤꯗ ꯃꯇꯝ ꯃꯇꯝꯅ ꯇꯧꯔꯛꯇꯕ ꯌꯥꯗꯕꯅꯤꯅ
ꯑꯗꯨꯅꯦ ꯑꯗꯨꯅꯦ
ꯑꯗꯨꯒꯤ ꯇꯧꯗꯕ ꯍꯣꯏ ꯃꯃꯥ ꯑꯣꯏꯔꯛꯈ꯭ꯔꯅꯤ ꯑꯗꯨꯅ ꯍꯌꯦꯡ ꯏꯆꯥꯒꯤ ꯊꯝꯍꯧꯗꯕꯁꯨ ꯌꯥꯗꯕꯅꯤꯅꯀꯣ
ꯑꯗꯨꯅꯦ ꯑꯁ ꯅꯪꯁꯦ ꯍꯧꯖꯤꯛꯀꯥꯟꯗꯤ ꯌꯥꯝ ꯒ꯭ꯌꯥꯟ ꯇꯥꯈ꯭ꯔꯦ ꯣ ꯌꯥꯝ ꯅꯨꯡꯁꯤꯕ ꯐꯥꯎꯋꯦꯗ
ꯑꯣ ꯍꯥꯟꯅ ꯈꯔ ꯉꯥꯎꯁꯤꯟꯅꯕꯗ ꯐꯈ꯭ꯔꯕ꯭ꯔꯥ
ꯍꯣꯏ ꯌꯥꯝ ꯐꯈ꯭ꯔꯦ ꯉꯁꯤ ꯉꯁꯤ ꯍꯦꯛꯇ ꯑꯃꯨꯛ ꯄꯥꯎ ꯐꯥꯎꯅꯔꯒ ꯌꯥꯝ ꯐꯔꯒ ꯂꯩꯔꯝꯃꯤꯅꯦ
ꯑꯣ ꯑꯃꯨꯛ ꯃꯊꯪꯁꯨ ꯐꯥꯎꯅꯖꯩ ꯍꯌꯦꯡ ꯊꯣꯛꯂꯛꯄꯗ ꯐꯥꯎꯅꯔꯁꯤꯦ ꯍꯌꯦꯡꯁꯨ ꯑꯩ ꯂꯥꯛꯈ꯭ꯔꯅꯦꯕ ꯑ ꯗ ꯏꯃꯥꯟꯅꯕꯤ ꯑꯃꯒꯤ ꯂꯨꯍꯣꯡꯕꯗꯨꯗꯤ ꯀꯃꯥꯏꯅ ꯇꯧꯈ꯭ꯔꯦ
ꯑꯁ ꯅꯍ ꯑ ꯑꯁ ꯃꯥꯗꯨ ꯍꯣꯡ꯭ꯔꯔꯤꯗ ꯑꯃ ꯑꯩꯈꯣꯏꯅ ꯄꯨꯟꯕ ꯑꯗꯨꯔ
ꯑꯥ ꯍꯥꯏꯅꯕꯗꯥꯏꯔꯤ
ꯑꯁ ꯑꯗꯣ ꯎꯝ ꯃꯥꯗꯣ ꯂꯨꯍꯣꯡꯈ꯭ꯔꯦꯗꯤ ꯇꯥꯏꯌꯦꯕꯀꯣ ꯑꯗꯣ ꯑꯩꯉꯣꯟꯗ ꯍꯥꯏꯔꯛꯇꯕ ꯋꯥꯅꯤꯗ
ꯑꯦ ꯐꯣꯇꯣꯗꯤ ꯊꯥꯒꯠꯄ ꯎꯕ꯭ꯔꯥ ꯑꯣ ꯍꯥꯏꯔꯛꯇꯦ ꯑꯩ ꯎꯕ
ꯑꯣ ꯑꯩꯗꯣ ꯎꯝ ꯍꯣꯔꯦꯟ ꯇꯧꯁꯦꯔꯥ ꯈꯟꯕꯅꯦ ꯍꯣꯏ ꯑꯗꯨꯅꯤ ꯃꯣꯏꯒꯤ ꯐꯦꯃꯤꯂꯤꯒ ꯈꯛꯇ ꯇꯧꯕ ꯃꯥꯜꯂꯦꯕ ꯑꯁ ꯑꯩ ꯂꯣꯏꯔꯒ ꯃꯥ ꯇꯧꯔꯛꯀꯦ ꯍꯥꯏꯕꯅꯦꯕ ꯑꯩꯅ ꯎ ꯃꯥꯅ ꯀꯩꯅꯣ ꯎꯝ ꯀꯩꯅꯣ ꯊꯥꯔꯛꯄꯅꯦꯕ
ꯑ
ꯑꯩꯕꯨ ꯊꯥꯔꯛꯄꯗꯣ ꯑꯩꯅ ꯅꯪꯕꯨ ꯎꯝ ꯋꯥꯔꯤ ꯁꯥꯟꯅꯔꯤꯌꯦꯦ ꯍꯥꯏꯕ ꯑꯗꯨꯒꯤ ꯑꯣ ꯑꯣ ꯑꯗꯨ ꯂꯣꯏꯔꯗꯤ ꯑꯩꯉꯣꯟꯗ ꯇꯧꯔꯛꯎꯀꯣ ꯋꯥꯔꯤ ꯁꯥꯅꯤꯡꯉꯥꯏ ꯂꯩꯑ ꯍꯥꯏꯕꯅꯦꯕ
ꯑꯣ ꯑꯗꯨꯒꯤ ꯍꯥꯏꯒꯗꯕ ꯑꯣꯏꯔꯝꯒꯅꯤ ꯃꯥꯗꯣ ꯃꯥꯗꯣ ꯃꯌꯨꯝ ꯄꯥꯜꯂꯦ ꯍꯥꯏꯕꯒꯤ ꯑꯣ
ꯑꯗꯨ ꯂꯣꯏꯔꯒ ꯑꯃꯨꯛ ꯍꯥꯏꯕꯤꯒꯦꯕ ꯅꯪꯒꯤꯁꯨ
ꯍꯣꯏ ꯍꯣꯏ ꯍꯣꯏ ꯃꯥꯒꯁꯨ ꯁꯥ ꯅꯣꯏ ꯍꯣꯏ ꯅꯪꯒ ꯍꯥꯟꯅ ꯁꯥꯈ꯭ꯔꯣ ꯑꯩ ꯑꯃꯨꯛꯀꯟꯅ ꯁꯥꯔꯒꯦ
ꯍꯣꯏ
ꯑꯁ ꯅꯨꯡꯁꯤꯕꯅꯦꯍꯦ ꯃꯥꯒꯤ ꯅꯨꯄꯥꯗꯨꯁꯨ
ꯑꯁꯃꯥꯒꯤ ꯅꯨꯄꯥꯗꯨꯗꯤ ꯀꯣ ꯎꯝ ꯌꯥꯝ ꯏꯀꯥꯏꯒ ꯂꯩꯕ ꯅꯪꯒꯤꯗꯤ ꯍꯥꯏꯔꯒ ꯈꯔ ꯐꯩꯀꯣ
ꯍꯣꯏ ꯑꯩꯒꯤꯁꯨ ꯏꯀꯥꯏ ꯍꯥꯏꯔꯒ ꯂꯥꯁꯇ ꯀꯔꯤꯅꯣꯝ ꯑꯣꯏꯔꯝꯃꯤꯗ ꯃꯅꯨꯡꯗ